ꯎꯝ ꯇꯥꯔꯦ ꯇꯥꯔꯦ
ꯀꯩꯉꯣꯝ ꯇꯧꯕ ꯌꯥꯗꯔꯤꯗꯣ ꯈꯪꯗꯤꯌꯦ
ꯑꯩꯁꯨ ꯈꯝꯗꯤ ꯌꯦꯡꯉꯁꯤ ꯁꯤ ꯌꯦꯡꯉꯁꯤ ꯅꯪ ꯀꯩꯅꯣ ꯢꯁꯇ ꯂꯩꯇ꯭ꯔꯣ
ꯑꯗꯨꯒꯨꯝꯕꯗꯣ ꯄꯜꯂꯛꯀꯗꯣ ꯍꯥꯏꯕ
ꯑꯣ ꯁꯣꯔꯤ ꯅꯪ ꯂꯩꯇꯦ
ꯂꯩꯌꯦ
ꯑꯣ ꯑꯩꯅ ꯆꯪꯉꯨꯕꯅꯦ ꯑꯗꯨꯗ ꯂꯩꯇꯦ ꯍꯥꯏ ꯀꯥꯢꯗ
ꯊꯝꯕꯥꯜ ꯍꯧꯕ ꯃꯃꯜ ꯍꯧꯖꯤꯛꯀꯥꯟ ꯃꯤ ꯌꯥꯝ ꯆꯠꯅꯕꯗꯣ
ꯑꯣ
ꯍꯂꯣ ꯊꯝꯕꯥꯜ ꯌꯦꯡꯕ ꯆꯠꯂꯨꯏꯌꯦ
ꯏꯁꯩ ꯁꯛꯄ ꯍꯩꯕ꯭ꯔꯥꯅꯦ
ꯍꯩꯇꯤꯌꯦ ꯈꯣꯟꯗꯥꯁꯤꯒ
ꯇꯝꯕꯤꯌꯣꯔꯥ
ꯌꯥꯔꯦ ꯑꯩ ꯁꯛꯄꯒ ꯉꯝꯖꯔꯔꯣꯢ
ꯃꯌꯦꯛꯀꯗꯤ ꯈꯪꯕ꯭ꯔꯕ ꯅꯪ
ꯀꯩꯅꯣ ꯅꯣꯏꯒꯤ ꯁꯥꯔꯦꯒꯃꯥꯗꯨꯔꯣ
ꯁꯥꯔꯦꯒꯃꯥ ꯅꯠꯇ꯭ꯔꯁꯨ ꯂꯩꯗꯅ ꯃꯩꯇꯩꯒꯤ ꯏꯁꯩꯒꯨꯝꯕ ꯎꯝ ꯖꯒꯣꯏ ꯁꯥꯕꯗꯒꯁꯨ ꯁꯛꯅꯕ
ꯖꯒꯣꯏ ꯁꯥꯕꯗ ꯁꯛꯄ ꯂꯩꯃ ꯖꯒꯣꯏꯒꯨꯝꯕꯗ ꯁꯛꯄ ꯄꯤ ꯊꯥꯗꯣꯏꯒꯨꯝꯕ ꯑꯥ
ꯎꯝ
ꯑꯗꯨ ꯈꯔꯕꯨꯗꯤ ꯅꯤꯡꯖꯪꯉꯦ ꯂꯣꯏꯅꯗꯤ ꯅꯤꯡꯖꯪꯗ꯭ꯔꯦꯗ
ꯈꯔꯗꯣ ꯁꯛꯂꯣ
ꯄꯤ ꯊꯥꯗꯣꯢ ꯄꯤ ꯊꯥꯗꯣꯢ ꯍꯩꯅꯗꯤꯌꯦ
ꯀꯩ ꯑꯃ ꯑꯃꯗꯣ
ꯀꯦꯝꯕ
ꯅꯪꯒ ꯇꯤꯟꯅꯕꯗꯣ ꯅꯪꯒꯤ ꯚꯥꯏꯗꯣ ꯅꯠꯇꯦ ꯁꯥꯏ ꯀꯛꯄꯗꯣ
ꯑꯩꯈꯣꯏ ꯃꯈꯥꯒꯤꯗꯣ
ꯑꯥ ꯑꯗꯨꯗꯣ ꯑꯩꯅ ꯑꯩꯗꯣ ꯀꯩꯅꯣ ꯀꯧꯔꯝꯃꯦꯕ ꯌꯦꯡꯉꯝꯕꯅꯦꯕ ꯑꯩꯅ ꯃꯣꯏꯒꯤꯗ
ꯑꯥ
ꯃꯥꯁꯨ ꯂꯩꯍꯧꯗꯤꯌ‌‌ꯦ
ꯃꯥꯗꯤ ꯃꯌꯨꯝ ꯆꯠꯈꯤꯌꯦ ꯃꯤ ꯂꯣꯏꯅ ꯃꯌꯨꯝ ꯆꯠꯈꯤ ꯑꯩ ꯈꯛꯇꯅꯦ ꯆꯠꯇꯕ
ꯑꯣ ꯑꯩꯅ ꯍꯪꯉꯦ ꯑꯗꯣ ꯑꯩꯅ ꯅꯪꯉꯣꯟ ꯅꯪꯒꯤꯗꯁꯨ ꯁꯨ ꯂꯥꯑꯝꯃꯦ ꯑꯗꯨꯒ ꯂꯥꯝꯕ ꯀꯥꯟꯗ ꯀꯩꯅꯣ ꯅꯪꯖꯨ ꯃꯤ ꯅꯣꯏꯒꯤ ꯎꯝ ꯚꯥꯏ ꯑꯃꯅ ꯅꯪꯗꯣ ꯆꯠꯈꯤꯕ ꯃꯥꯜꯂ‌ꯦꯅ ꯍꯥꯏꯔꯛꯑꯝꯃꯦ ꯑꯩꯉ‌ꯣꯟꯗ
ꯎꯝ ꯑꯩ ꯍꯂꯛꯄ ꯀꯨꯏꯗ꯭ꯔꯤ ꯑ ꯆꯥꯛꯁꯨ ꯑꯩꯈꯣꯏꯒꯤ ꯊꯪꯅꯕꯒꯤ ꯔ ꯑ ꯂꯩꯃꯤꯟꯅꯕ ꯃꯤꯅ ꯂꯧꯔꯝꯃꯦꯕ
ꯑꯥ
ꯊꯦꯡꯅ ꯍꯜꯂꯛꯑꯦ ꯄꯨꯡ ꯈꯔ ꯊꯦꯡꯅ ꯍꯜꯂꯛꯑꯦꯕ ꯂꯝꯗꯣ ꯈꯔ ꯂꯥꯞꯄꯦ ꯁꯤ ꯆꯠꯂꯨꯕꯗꯣ ꯑꯗꯨꯒꯤ
ꯅ‌ꯣꯏ ꯃꯤ ꯀꯌꯥ ꯆꯠꯀꯦ
ꯑꯩꯈꯣꯏ ꯑꯅꯤ ꯈꯛꯇꯅꯤꯗ ꯑꯩꯈꯣꯏ ꯅꯨꯄꯥꯒ ꯑꯩꯒ
ꯒꯥꯔꯤꯗ ꯆꯠꯂꯤꯔ
ꯑꯥ
ꯑꯣ ꯅꯣꯏ ꯅꯍꯥꯟꯉꯩꯒꯤ ꯒꯥꯔꯤꯗꯨ ꯑꯗꯨꯝ ꯆꯠꯂꯦ
ꯑꯥꯎ ꯒꯥꯔꯤꯗ ꯆꯠꯇ꯭ꯔꯗꯤꯉ‌ꯣ ꯍꯥꯏꯗꯤ ꯂꯝꯗꯣ ꯂꯥꯞꯄꯒꯤ ꯑꯩꯈꯣꯏꯅ ꯇꯣꯉꯥꯟꯅ ꯆꯠꯄꯗ ꯍꯩꯔꯣꯏꯦꯕ
ꯀꯃꯥꯏ ꯀꯃꯥꯏ ꯀꯃꯥꯏ ꯀꯃꯥꯏ ꯆꯠꯀꯦ ꯍꯥꯏꯔꯛꯑꯣꯅꯦ ꯃꯊꯥꯡ ꯃꯊꯥꯡꯗꯣ ꯑꯃꯃꯝꯇ ꯀꯨꯞꯊꯔꯒ ꯍꯥꯏꯔꯣ ꯑꯩ ꯇꯥꯅꯤꯡꯉꯤ
ꯈꯪꯗꯦ ꯍꯥꯏꯕ ꯑꯗꯣ ꯒꯥꯔꯤꯗ ꯆꯠꯄꯅꯤꯅ ꯇꯣꯉꯥꯟꯅ ꯆꯠꯂꯗꯤ ꯈꯪ ꯌꯥꯕ ꯂꯝꯕꯤ ꯗ‌ꯣ
ꯑꯗꯨꯅꯦ ꯅꯣꯏꯕꯥꯅꯤ ꯆꯠꯂꯤꯗꯣ ꯅꯣꯏꯕꯥꯅꯤ ꯆꯠꯄꯗꯣ ꯑꯩꯅ ꯍꯥꯏꯕꯗꯤ ꯅ‌ꯣꯏꯕꯥꯏꯅꯤ ꯆꯠꯄꯗꯣ ꯃꯊꯥꯡ ꯃꯊꯥꯡ ꯐꯖꯅ ꯀꯩꯅꯣꯗ ꯑꯃꯨꯛ ꯌꯥꯝ ꯀꯨꯞꯅꯔꯤꯔꯛꯑꯣꯕ
ꯑꯣ ꯂꯝꯄꯟꯕ ꯌꯥꯗ‌ꯦ ꯍꯥꯏꯕ ꯂꯝꯄꯟꯕ ꯌꯥꯗ‌ꯦ ꯍꯥꯏꯕ
ꯑꯗꯨ ꯌꯥꯗꯕꯗꯣ ꯍꯥꯏꯗꯤ ꯁꯨꯝ ꯑꯗꯨ ꯑꯗꯨꯅꯤ ꯑꯗꯥꯅꯤ ꯅꯪ ꯂꯥꯛꯑꯦ ꯅꯪ ꯂꯧꯈꯠꯈꯔꯦ ꯆꯠꯂꯦ ꯎꯝ
ꯑꯅꯤꯁꯥꯏꯗꯒꯤ ꯊꯣꯛꯑꯦꯗꯅ
ꯎꯝ
ꯑꯗꯨꯒ ꯑꯩꯁꯦ ꯎꯝ ꯑꯩꯅ ꯁꯦꯠꯇꯕ ꯑꯩ ꯉꯁꯤ ꯐꯅꯦꯛ ꯁꯦꯠꯂꯦꯕ ꯑꯩꯅ ꯁꯦꯠꯀꯗ ꯇꯥꯏꯍꯧꯗ꯭ꯔ‌ꯕ ꯑꯍꯟꯥꯟꯕ ꯑꯣꯏꯕꯒꯤ ꯑꯗꯨꯏ ꯑꯩꯈꯣꯏꯁꯦ ꯕꯖꯥꯔꯗ ꯀꯨꯝꯃꯦ ꯑꯗꯨꯒ ꯕꯖꯥꯔꯗ ꯐꯅꯦꯛ ꯇꯥꯏꯕ ꯃꯌꯥꯝ ꯂꯩꯗꯅ ꯑꯗꯨꯗ ꯐꯅꯦꯛ ꯇꯥꯏꯔꯦ ꯐꯅꯦꯛ ꯇꯥꯏꯔꯒ ꯐꯅꯦꯛꯁꯦ ꯍꯣꯡꯗꯣꯛꯐꯝꯁꯦ ꯑꯃꯨꯛ ꯂꯩꯇ꯭ꯔꯦꯗꯅ ꯑꯩꯁꯦ ꯁꯤꯗꯩꯗꯤ ꯈꯣꯡꯒ꯭ꯔꯥꯎ ꯁꯠꯂꯒ ꯆꯠꯄꯅꯤꯅ ꯑꯗꯨꯒ ꯑꯩꯈꯣꯏꯁꯦ ꯕꯖꯥꯔꯗ ꯃꯌꯥꯝ ꯂꯩꯗꯅ ꯐꯨꯔꯤꯠ ꯐꯤꯔꯣꯝ ꯌꯣꯝꯐꯝ ꯐꯤ ꯍꯣꯡꯗꯣꯛꯐꯝ ꯍꯥꯞꯄ
ꯎꯝ
ꯃꯣꯏꯒꯤꯗꯨꯒꯤ ꯗꯨꯀꯥꯟꯗꯨꯗ ꯆꯪꯖꯜꯂ‌ꯦ
ꯎꯝ
ꯑꯗꯨꯒ ꯑꯩꯈꯣꯏꯁꯦ ꯑꯩꯁꯦ ꯐꯤ ꯍꯣꯡꯗꯣꯛꯄꯝꯗꯨꯗ ꯆꯪꯉꯦ ꯑꯗꯨꯒ ꯑꯩꯁꯦ ꯐꯤ ꯍꯣꯡꯗꯣꯛꯑꯒ ꯊꯣꯛꯂꯛꯑꯦ
ꯎꯝ
ꯐꯤꯍꯣꯛꯗꯣꯛ ꯊꯣꯛꯂꯛꯑꯒ ꯑꯩꯈꯣꯏꯁꯦ ꯕꯖꯥꯔꯗꯒꯤ ꯆꯠꯂꯦ ꯆꯠꯂ ꯑꯗꯨꯒ ꯄꯨꯡꯈꯥꯏ ꯄꯨꯡꯈꯥꯏ ꯈꯔ ꯍꯦꯟꯅ ꯆꯪꯉꯦ ꯑꯩꯈꯣꯏꯁꯦ ꯑ ꯀꯗꯥꯥꯏꯗꯅꯣ ꯈꯪꯗꯗꯅ ꯌꯦꯡꯉ ꯌꯦꯡꯉꯒ ꯆꯠꯄꯗ ꯑꯗꯨꯒ ꯃꯣꯏ ꯑꯗꯨꯗꯣ ꯑꯩꯈꯣꯏ ꯒꯥꯔꯤ ꯈꯥꯝꯕꯒꯤ ꯑꯃꯨꯛ ꯄꯩꯁꯥꯃꯨꯛ ꯀꯛꯑꯦ ꯑꯗꯒꯤ ꯆꯪꯕꯒꯤꯁꯨ ꯄꯩꯁꯥ ꯑꯃꯨꯛ ꯀꯛꯑꯦ ꯑꯗꯒꯤ ꯊꯝꯕꯥꯜ ꯊꯝꯕꯥꯜꯗꯨꯁꯨ ꯄꯩꯁꯥ ꯇꯧꯔꯒ ꯂꯩꯔꯦ ꯄꯩꯁꯥ ꯉꯥꯛꯇꯅꯦ ꯑꯗꯨ ꯃꯐꯝꯗꯣ ꯀꯩꯝ ꯂꯩꯕꯗꯤ ꯅꯠꯇꯦꯕ ꯊꯝꯕꯥꯜꯗꯣ ꯈꯇꯪ ꯍꯧꯕ ꯍꯥꯏꯇꯥꯔꯦ ꯄꯨꯈ꯭ꯔꯤꯅꯦꯕ ꯅꯠꯇ ꯀꯩꯅꯣꯁꯨ ꯅꯠꯇꯦꯕ ꯑ ꯄꯨꯈ꯭ꯔꯤ ꯑꯆꯧꯕꯁꯨ ꯅꯠꯇꯦꯕ ꯄꯨꯈ꯭ꯔꯤ ꯃꯆꯥꯅꯦꯕ ꯊꯝꯕꯥꯜ ꯇꯤ ꯀꯨꯡꯅ ꯊꯥꯕ ꯑꯗꯨ ꯃꯣꯏꯒꯤ ꯑꯗꯨꯒꯤ ꯄꯨꯈ꯭ꯔꯤꯗꯨꯒꯤ ꯃꯌꯥꯏꯁꯤꯗ ꯂꯝꯕꯤ ꯆꯠꯐꯝ ꯊꯣꯡ ꯑꯃ ꯁꯦꯝꯃꯦꯗꯅ
ꯑꯥ
ꯑꯗꯨꯒꯤ ꯊꯣꯡꯗꯨꯗ ꯆꯠꯊꯣꯛꯆꯁꯤꯟ ꯑꯗꯨꯗ ꯀꯩ ꯀꯩ ꯈꯔ ꯅꯝ ꯈꯣꯠ ꯇꯧꯔꯅꯤ ꯑꯗꯨꯒ ꯂꯣꯏꯑꯦ ꯑꯗꯨꯒ ꯑꯗꯨꯒꯤ ꯑꯆꯥꯄꯣꯠ ꯆꯥꯐꯝ ꯑꯃ ꯂꯩ ꯑꯗꯨ ꯆꯥꯔꯛꯇꯦ ꯑꯩꯈꯣꯏꯗꯣ ꯆꯥꯅꯤꯡꯗꯕꯒꯤ ꯁꯤꯡꯖꯨ ꯕꯣꯔꯥꯒꯨꯝꯕ ꯑꯣꯏꯍꯧꯋꯦꯕ
ꯑ
ꯁꯤꯌꯨꯕ ꯗꯨ ꯆꯅꯤꯛꯗꯦ ꯑꯩꯈꯣꯏꯗꯣ ꯊꯝꯕꯥꯜ ꯂꯨꯄꯥ ꯆꯥꯝꯃꯒꯤ ꯇꯔꯨꯛ ꯇꯧꯋꯦ ꯑꯗꯣ ꯑꯃ ꯇꯧꯍꯜꯂꯒ ꯇꯔꯦꯠ ꯇꯧꯍꯜꯂꯒ ꯆꯥꯃꯒꯤ ꯇꯔꯦ ꯇꯧꯔꯒ ꯂꯩꯔꯦ ꯑꯗꯨꯒ ꯑ ꯑꯗꯨꯝ ꯃꯝꯗ꯭ꯔꯤꯀꯥꯟꯗ ꯍꯜꯂꯛꯑꯦ ꯑꯗꯨꯒ ꯂꯝꯕꯤꯗ ꯂꯥꯛꯄꯗ ꯂꯥꯛꯄꯗ ꯑꯗꯨꯝ ꯃꯝꯈꯔꯦ
ꯎꯝ ꯑꯗꯨ ꯊꯤꯂꯛꯑꯝꯃꯦ
ꯍꯥ ꯑ ꯊꯤꯟꯂꯛ
ꯂꯤꯂꯥ ꯊꯤꯂꯛꯑꯝ ꯃꯥ ꯑꯗꯨꯝ ꯆꯈ꯭ꯔꯦ
ꯎꯝ
ꯃꯥꯁꯨ ꯑꯁ꯭ꯋꯥꯏꯗ ꯑꯗꯨꯝ ꯂꯩꯕ ꯅꯠꯇ꯭ꯔꯣ
ꯃꯥ ꯃꯥꯥꯏ ꯃꯌꯨꯝꯗꯤ ꯁꯥꯏꯗꯩ
ꯑꯣ ꯃꯌꯨꯝ ꯑꯣꯏꯕ ꯁ꯭ꯋꯥꯏꯗꯒꯤ
ꯎꯝ
ꯎꯝ ꯑꯗꯨꯗꯤ ꯅꯣꯏ ꯑꯥꯗ ꯅꯪꯁꯨ ꯑꯥꯗ ꯆꯠꯇ꯭ꯔꯤꯀꯥꯟꯗ ꯐꯖꯅ ꯀꯣꯏꯍꯧꯕꯗꯤ ꯌꯥꯔꯦ ꯅꯠꯇ꯭ꯔꯥ
ꯌꯥꯏꯑꯦ ꯑꯗꯨ ꯑꯪ ꯆꯠꯂꯗꯧꯒꯦ ꯃꯥꯅꯤ ꯏꯀꯨꯏ ꯀꯨꯏꯗꯕꯤ ꯑꯩꯁꯨ ꯌꯨꯝꯗ ꯁꯤꯗ ꯁꯨꯝ ꯂꯩ ꯊꯕꯛꯁꯨ ꯂꯩꯇꯦꯗꯅ ꯍꯧꯖꯤꯛꯇꯤ
ꯎꯝ
ꯑꯗꯨꯒꯤ ꯂꯩꯕꯝꯁꯨ ꯈꯪꯗꯕ ꯏꯃꯥꯟꯅꯕꯤꯈꯩꯁꯨ ꯃꯌꯨꯝꯗ ꯂꯣꯏ ꯆꯠꯈ꯭ꯔꯕꯅꯤꯅ ꯏꯇꯣꯝꯇꯗꯤ ꯅꯨꯡꯉꯥꯏꯇꯦ ꯍꯥꯏꯕ ꯑꯩꯁꯨ ꯃꯣꯏ ꯃꯌꯥꯝ ꯂꯥꯡ ꯂꯥꯡ ꯂꯩꯩꯔꯕꯨꯗꯤ ꯀꯩꯁꯨ ꯈꯟꯗꯕ꯭
ꯍꯣꯏ ꯃꯣꯏ ꯂꯣꯏ ꯊꯥꯗꯣꯛꯑꯒ ꯆꯠꯈ꯭ꯔꯕ
ꯅꯠꯇꯦ ꯃꯣꯏ ꯍꯜꯂꯛꯈꯤꯅꯤ ꯃꯣꯏꯗꯣ ꯑꯩꯈꯣꯏ ꯁꯤꯗ ꯇꯥꯔꯤꯛ ꯅꯤꯄꯥꯟꯗ ꯀꯩꯅꯣꯝꯃ ꯎꯠꯇꯨꯔꯤꯗꯅ ꯑꯩꯈꫭꯏꯁꯤꯒꯤꯗ ꯑꯗꯨ ꯑꯗꯨ ꯅꯪꯅꯕ ꯂꯥꯛꯇꫭꯏꯅꯦ ꯃꯣꯏꯒꯩꯗꫭ
ꯑꫭ ꯑꯗꯨꯕꯨꯗꯤ ꯑꯗꯨꯗꯤ ꯈꯔ ꯃꯔꯨ ꯑꯣꯏꯗꯅ
ꯑꯧ ꯌꯦꯡꯅꯤꯡꯕꯁꯨ ꯑꫭꯏꯕ
ꯍꯧꯖꯤꯛꯇꯤ ꯃꯔꯨ ꯑꯣꯏꯅ ꯂꯧꯅꯔꯦ ꯑꯥ
ꯑꯩꯁꯨ ꯑꯗꯨ ꯌꯦꯡꯅꯤꯡꯕꯩꯅꯦ ꯍꯥꯏꯕ ꯂꯩꯔꯤꯁꯦ
ꯂꯩꯒꫭꯗ ꯑꯗꯨꯝ ꯂꯩꯕ ꯌꯥꯏꯕꯒꯤ ꯅꯪ ꯆꯠꯈ꯭ꯔꯀꯥꯟꯗꯗꯤ ꯂꯩꯅꯤꯡꯉꯦꯅ ꯑꯃꯨꯛ ꯂꯥꯛꯄ ꯌꯥ ꯌꯥꯔꯣꯏ
ꯑꯗꯨꯅꯦ ꯄꯨꯔꯥ ꯊꯣꯛꯈ꯭ꯔꯗꯤ ꯌꯥꯔꯣꯏꯗꯅ ꯑꯩꯈꯣꯏ ꯑꯗꯨꯒꯤ ꯁꯨꯝ
ꯑꯃ ꯑꯃꯗꯨꯁꯨꯅꯦ ꯑꯃ ꯑꯁꯤꯗ ꯌꯥꯝ ꯆꯥꯎꯕ ꯑꯃ ꯂꯩꯕꯗꯣ ꯃꯤ ꯃꯤ ꯉꯥꯡꯕꯗꯣ
ꯑꯥ
ꯑꯩꯉꯣꯟꯖꯤꯗ ꯀꯩꯅꯣ ꯄꯩꯁꯥ ꯄꯤꯌꯨ ꯄꯩꯁꯥ ꯄꯤꯌꯨ ꯇꯧꯔꯝꯕꯅꯤ ꯌꯥꯝ
ꯄꯩꯁꯥꯒ ꯑꯝꯇ ꯄꯤꯔꯣꯏ ꯑꯩꯈꯣꯏꯗꯤ ꯂꯥꯛꯄꯁꯨ ꯀꯨꯏꯗ꯭ꯔꯤ ꯅꯍꯥꯟ ꯇꯥꯔꯤꯛ ꯑꯃꯗ ꯂꯥꯛꯄꯗ ꯉꯥꯏꯔꯤ ꯑꯗꯨꯒꯤ ꯃꯃꯥꯡ ꯀꯤ ‌ꯍꯟꯇꯛꯀꯤ ꯁꯨꯇꯤ ꯊꯥꯕ ꯃꯌꯥꯝꯗꯣ ꯑꯩꯈꯣꯏꯗꯣ ꯂꯩꯅꯤ ꯍꯥꯏꯔꯒ ꯂꯩꯇ꯭ꯔꯦ ꯌꯨꯝꯗ ꯑꯗꯨꯝ ꯆꯠꯂꯦꯕ
ꯎꯝ
ꯑꯩꯈꫭꯏ ꯄꯩꯈꯥ ꯂꫭꯏꯕꯒ
ꯎꯝ
ꯑꯗꯨ ꯑꯩ ꯑꯩꯁꯨ ꯑꯃꯨꯛ ꯆꯠꯂꯒ ꯇꯥꯔꯤꯛ ꯅꯤꯄꯥꯟꯒꯤꯗꯣ ꯅꯪꯅꯕ ꯑꯃꯨꯛ ꯂꯥꯛꯁꯤꯔꯥꯅ ꯈꯜꯂꯤ
ꯎꯝ
ꯑꯗꯨ ꯃꯇꯨꯡꯗꯩꯗꯤ ꯀꯩꯁꯨ ꯂꯩꯗꯧ ꯃꯥꯟꯗꯔꯦ ꯑꯇꯣꯞꯄ ꯑꯩꯗꯣ ꯑꯇꯣꯞꯄ ꯂꯩꯕꯝ ꯑꯃꯗꯤ ꯊꯤꯕꯅꯦꯕꯀꯣ
ꯎꯝ
ꯑꯗꯨ ꯉꯁꯤꯗꯤ ꯆꯪꯕꯗꯣ ꯁꯪꯉꯛꯇ꯭ꯔꯦ ꯍꯌꯦꯡꯒꯨꯝꯕ ꯑꯣꯏꯅ ꯆꯠꯂꯒꯦ
ꯑꯣ ꯌꯥꯏ ꯑꯗꯨ ꯅꯪ ꯉꯁꯤꯗ ꯆꯠꯀꯅꯤꯗꯤ ꯍꯥꯏꯔꯝꯃꫭꯏ ꯅꯠꯇꯔꯥ
ꯉꯁꯤꯗ ꯆꯠꯀꯅꯤ ꯍꯥꯏꯕꯗꯣ ꯉꯁꯤꯗꯣ ꯌꯥꯍꯧꯁꯨ ꯊꯦꯡꯈ꯭ꯔꯦ ꯄꯨꯡ ꯇꯔꯥ ꯑꯗꯥꯏ ꯗ ꯍꯧꯒꯠꯂꯦ ꯑꯗꯨꯒ ꯍꯧꯒꯠꯂꯒ ꯑꯩꯗꯣ ꯑꯥ ꯆꯤꯟꯌꯥ ꯁꯦꯡꯉꯒ ꯏꯔꯨꯖꯔꯦ ꯏꯔꯨꯖ ꯂꯣꯏꯔ ꯄꯗꯥꯒꯤ ꯄꯨꯡ ꯇꯔꯥꯗ ꯍꯧꯒꯠꯂꯕꯅꯤꯅ ꯇꯔꯥꯃꯥꯊꯣꯏ ꯃꯈꯥꯏ ꯕꯥꯔꯣ ꯑꯗꯨꯃꯥꯏ ꯇꯥꯔꯦ ꯕꯥꯔꯣꯗꯨꯗꯥꯒꯤ ꯑꯃꯨꯛ ꯑꯩ ꯆꯥꯛ ꯆꯥꯕ ꯈꯣꯠꯄ ꯇꯧꯔꯦ ꯂꯣꯏꯁꯟꯕ ꯈꯔ ꯃꯥꯏ ꯃꯤꯠ ꯈꯔ ꯀꯦꯔꯦ ꯑꯗꯨ ꯄꯨꯡ ꯑꯅꯤ ꯇꯥꯊꯣꯛ ꯑꯗꯩ ꯄꯨꯡ ꯑꯅꯤ ꯇꯥꯕꯗꯩꯗꯤ ꯑꯩ ꯅꯨꯄꯥꯗꯣ ꯂꯧꯕ ꯂꯥꯛꯈ꯭ꯔꯦ ꯑꯗꯩ ꯑꯗꯨꯝ ꯆꯠꯂꯦ
ꯑꯅꯤꯗꯩ ꯅꯣꯏ ꯆꯠꯂꯦ ꯅꯠꯇ꯭ꯔꯥ ꯑꯗꯨꯗꯤ
ꯑꯥ
ꯎꯝ ꯑꯗꯨꯃꯥꯏꯅ ꯈꯔ ꯀꯣꯏꯊꯣꯛꯄꯅ ꯐꯩ ꯅꯠꯇ꯭ꯔꯥꯗꯤ ꯁꯤꯗꯥ ꯊꯕꯛꯁꯨ ꯑꯝꯇꯥ ꯂꯩꯇꯦ
ꯑꯁ ꯑꯩ ꯉꯔꯥꯡ ꯉꯍꯥꯟ ꯃꯤ ꯉꯥꯎꯒꯦ ꯅꯦꯃꯤ ꯍꯦꯛꯇꯥ ꯆꯥꯕꯒꯥ ꯇꯨꯝꯕꯒꯥ ꯑꯃꯨꯛ ꯇꯨꯝꯃꯤ ꯑꯃꯨꯛ ꯍꯣꯌꯥ ꯑꯃꯨꯛ ꯑꯃꯨꯛ ꯆꯥꯔꯦ ꯑꯃꯨꯛ ꯇꯨꯝꯃꯦ ꯑꯃꯨꯛ ꯍꯧꯒꯠꯂꯦ ꯑꯃꯨꯛ ꯇꯨꯝꯃꯦ ꯀꯩꯩꯅꯣꯅꯦ ꯉꯥꯎꯒꯦ ꯇꯧꯋꯦ
ꯑꯩꯖꯨ ꯗꯨꯃꯥꯏꯅ ꯃꯔꯛ ꯑꯃ ꯌꯥꯝ ꯂꯩꯔꯝꯃꯦ ꯑꯗꯣ ꯑꯩꯒꯤꯗꯤ ꯑꯃꯨꯛꯁꯨ ꯎꯡ ꯅꯨꯡꯉꯥꯏꯌꯦꯕ ꯑꯗꯨ ꯑꯗꯨꯃꯥꯏꯟ ꯂꯩꯔꯒꯥ ꯑꯃꯨꯛꯁꯨ ꯅꯨꯡꯉꯥꯏꯕ ꯌꯥꯎꯋꯦꯕ
ꯅꯣꯡ ꯐꯥꯗꯣꯛ ꯂꯩꯕꯗꯤ ꯀꯩꯁꯨ ꯈꯟꯗꯦꯕ ꯅꯨꯡꯇꯤꯒꯤ ꯁꯨꯝ ꯂꯩꯁꯤꯜꯂꯛꯑꯗꯤ ꯅꯨꯡꯉꯥꯏꯔꯛꯇꯦꯕ ꯁꯨꯃꯥꯏꯅ ꯂꯩꯗꯣꯏꯁꯦ ꯄꯨꯗꯤ ꯌꯨꯝꯗꯥ ꯁꯨꯝ ꯏꯃꯥ ꯏꯄꯥꯒꯤ ꯁꯦꯕꯥ ꯇꯧꯔꯥ ꯂꯩꯕꯅ ꯐꯩ ꯈꯜꯂꯤꯗꯅ
ꯍꯣꯏ ꯍꯣꯏ ꯗꯨꯕꯨꯗꯤ
ꯌꯨꯝꯗꯥꯗꯤ ꯑꯃꯨꯛ ꯋꯥꯔꯤ ꯁꯥꯟꯅꯕ ꯈꯣꯠꯄꯗꯤ ꯑꯃꯨꯛ ꯌꯥꯝ ꯐꯔꯛ ꯇꯥꯔꯛꯇꯣꯏꯕ ꯆꯥꯛ ꯑꯃꯨꯛ ꯊꯣꯡꯉꯥꯅꯤ ꯎꯝ ꯆꯥꯛ ꯏꯁꯤꯡ ꯑꯃꯨꯛ ꯊꯤꯒꯥꯅꯤ ꯀꯣꯟ ꯑꯃꯨꯛ ꯐꯦꯡꯉꯥꯅꯤ ꯑꯗꯒꯤ ꯑꯩꯒꯤꯗꯤ ꯏꯆꯥ ꯏꯁꯨ ꯈꯔ ꯂꯩꯌꯦꯕ ꯃꯆꯥ ꯃꯆꯥ ꯍꯨꯏ ꯍꯧꯗꯣꯡ
ꯎꯝ
ꯃꯌꯥꯝꯗꯨ ꯎꯃꯨꯛ ꯆꯥꯛ ꯄꯤꯖꯥꯕ ꯈꯣꯠꯄ ꯑꯗꯒꯤ ꯂꯥꯡꯁꯨ ꯂꯥꯡꯉꯦ ꯈꯣꯡꯕ ꯈꯣꯠꯄ ꯇꯧꯕꯅꯤꯅꯅꯦ
ꯎꯝ
ꯐꯥꯔꯛ ꯇꯥꯗꯨꯕ
ꯍꯣꯏꯅꯦ ꯇꯥꯅꯤ ꯑꯗꯣ ꯑꯥꯗ ꯆꯠꯈ꯭ꯔꯥꯒꯗꯤꯅꯦ ꯃꯤ ꯂꯣꯏꯅꯃꯛ ꯑꯗꯨꯝ ꯐꯔꯛ ꯇꯥꯅ ꯍꯦꯛꯇꯥ ꯏꯁꯪ ꯁꯪꯉꯨꯖꯤ ꯌꯥꯗꯕꯅꯤ
ꯑꯧ ꯑꯗꯨꯅꯤ ꯉꯁꯥꯏꯗꯩ ꯃꯣꯏꯗꯣ ꯉꯥꯏꯔꯥ ꯉꯥꯏꯔꯥꯒ
ꯑꯈꯣꯏꯃꯛꯁꯨ ꯉꯥꯏꯔꯦ ꯑꯥꯗ ꯆꯠꯈ꯭ꯔꯥꯒ ꯑꯈꯣꯏꯅ ꯇꯧꯔꯤꯕ ꯊꯕꯛꯁꯦ ꯇꯧ ꯐꯟ ꯐꯪꯗꯦꯕ ꯍꯦꯛꯇꯥ ꯑꯇꯣꯞ ꯑꯇꯣꯞꯄ ꯅꯣꯝꯃꯤ ꯀꯥꯥꯟ
ꯎꯝ ꯑꯗꯨꯗꯣ ꯆꯥꯛ ꯏꯁꯤꯡ ꯅꯠꯇꯦ ꯋꯥꯏ ꯁꯤꯠꯇꯥꯕꯖꯨ ꯌꯥꯔꯣꯏ ꯗꯨꯛ ꯀꯠꯇꯥꯕꯖꯨ ꯌꯥꯔꯣꯏ
ꯑꯥ
ꯎꯝ ꯑꯗꯨꯏ ꯍꯥꯏꯔꯕꯨꯗꯤ ꯁꯤꯗꯅ ꯌꯥꯝ ꯀꯣꯝ
ꯅ ꯀꯣꯝꯃꯦꯅ ꯑꯗꯨꯏꯅꯤꯗ ꯈꯔ ꯀꯣꯝꯕꯁꯤꯅ ꯐꯔꯦ ꯍꯧꯖꯤꯛ ꯑꯩꯈꯣꯏꯒꯤ ꯃꯇꯝꯁꯤꯗꯗꯤ ꯍꯅꯨꯔꯒꯗꯤ ꯑꯃꯨꯛ ꯑꯥ